ꯑꯁ ꯊꯔ ꯀꯅꯣ
ꯑ ꯏꯁꯥꯅ ꯂꯣꯏ ꯅꯨꯡꯉꯥꯏꯕ ꯅꯠꯇ꯭ꯔꯣ
ꯅꯨꯡꯉꯥꯏ ꯑꯔꯣꯏꯕꯩꯗꯨꯁꯨ ꯑꯩ ꯅꯨꯡꯗꯤ ꯅꯨꯡꯉꯥꯏꯔꯝꯃꯦ ꯑꯗꯨꯕꯨ ꯑꯁ ꯇꯝꯕ ꯉꯝꯗꯦ ꯀꯌꯥꯟꯆꯟ ꯃꯃꯥꯡꯁꯨ ꯇꯧꯕꯗꯣ
ꯔꯤꯂꯦꯛꯁ ꯇꯧ ꯔꯤꯂꯦꯛꯁ
ꯎꯝ ꯅꯪ ꯔꯤꯂꯦꯛꯁ ꯇꯧ ꯍꯣꯟꯕꯗꯅꯦ ꯑꯩꯁꯦ ꯂꯣꯏꯔꯕꯅꯤ
ꯔꯤꯂꯦꯛꯁ ꯉꯥꯛꯇꯅꯤꯟ ꯔꯤꯂꯦꯛꯁ ꯌꯥꯎꯗꯔꯗꯤ ꯀꯃꯥꯏ ꯂꯤꯅꯤꯡꯦ
ꯑꯩꯅ ꯉꯔꯥꯡ ꯌꯨꯝ ꯍꯜꯂꯛꯑꯦ ꯌꯨꯝ ꯍꯜꯂꯒ ꯅꯨꯡꯗꯥꯡꯗꯣ ꯄꯥꯛꯅꯝ ꯅꯝ ꯊꯦꯛꯄꯅꯦꯅ ꯑꯩꯈꯣꯏꯃꯥ ꯍꯣꯏꯗꯣ ꯀꯪꯂꯪꯥꯏꯗꯣ ꯌꯥꯝ
ꯑ ꯎꯝ
ꯑꯩ ꯉꯔꯥꯡ ꯍꯜꯂꯛꯄꯗ ꯂꯩꯔꯛꯄ ꯕꯋꯥꯗ ꯆꯥꯇ꯭ꯔꯨꯛ ꯄꯤꯍꯧꯋꯦ
ꯋꯥꯗ
ꯎꯝ
ꯀꯪꯂꯒꯤꯅ ꯑꯣ ꯇꯥꯡꯅꯦ ꯑꯗꯨ
ꯇꯥꯡꯉꯦꯕ ꯉꯔꯥꯡ ꯄꯋꯥ ꯃꯈꯥꯏ ꯑꯃ ꯂꯧꯔꯛꯑꯦ ꯑꯩꯅ ꯑꯗꯨ ꯃꯌꯥꯝꯕꯨꯗꯤ ꯑꯗꯨꯝ ꯁꯣꯛꯄ ꯇꯤꯡꯉꯒ
ꯎꯝ
ꯑꯗꯨꯒ ꯈꯔ ꯂꯩꯔꯤ ꯁ ꯑꯍꯨꯝ ꯊꯣꯛꯄꯩ ꯑꯃ ꯆꯥꯈ꯭ꯔꯦ ꯉꯔꯥꯡ ꯄꯥꯛꯅꯝ ꯅꯪꯃꯒ
ꯍꯥꯎꯋꯦ ꯈꯨꯋꯦꯗꯤ ꯑꯩꯈꯣꯏ ꯃꯥꯗꯤ ꯌꯥꯝ ꯄꯝ ꯉꯥ ꯌꯥꯝ ꯄꯥꯝꯖꯅ ꯆꯥꯈ꯭ꯔꯦ ꯌꯦꯟꯒꯤꯔ
ꯎꯝ
ꯑꯩꯅꯤ ꯍꯩꯍꯦ
ꯌꯥꯥꯏ ꯐꯥꯏ
ꯑꯗꯨꯗ ꯂꯥꯛꯑꯀꯥꯟꯗ ꯆꯥꯔꯁꯦ ꯑꯃꯨꯛ ꯑꯗꯣ ꯈꯔ ꯂꯩꯔꯛꯈꯤꯒꯦ ꯌꯨꯝ ꯂꯩꯇ ꯀꯨꯏꯔꯤꯗꯩ ꯃꯨꯛ ꯂꯩꯕ ꯀꯩꯁꯨ ꯐꯪꯉꯔꯣꯏꯕ
ꯀꯌꯥꯝ ꯀꯨꯏ ꯂꯩꯗꯣꯢꯅꯣ
ꯈꯔ ꯀꯨꯏꯅꯦ ꯍꯟꯗꯛꯇꯤ ꯇꯔꯥꯅꯤ ꯇꯔꯥꯃꯉꯥꯅꯤꯃꯨꯛ ꯁꯨꯗꯧ ꯃꯥꯜꯂꯦ
ꯊꯥ ꯐꯥꯔꯣꯏꯗꯕ
ꯎꯝ ꯊꯥꯗꯤ ꯐꯥꯔꯣꯏ ꯑꯩ ꯑꯦꯟꯇ꯭ꯔꯥꯟꯁ ꯑꯃꯨꯛ ꯄꯤꯕꯒꯤ ꯂꯥꯏꯔꯤꯛ ꯂꯥꯏꯁꯨ ꯄꯥꯕ ꯍꯜꯂꯛꯇ ꯌꯥꯔꯣꯏ
ꯎ ꯐꯤꯇꯤꯟ ꯐꯤꯇꯤꯟꯃꯨꯛ ꯂꯩꯅꯤ ꯅꯠꯇ꯭ꯔꯥ
ꯎꯝ ꯐꯤꯞꯇꯤꯟ ꯐꯥꯎꯗꯤ ꯑꯗꯨꯝ ꯂꯩꯗꯣꯏ ꯃꯥꯜꯂꯦ
ꯍꯣꯢꯗ ꯃꯇꯝ ꯈꯔꯗꯤ ꯂꯩ ꯌꯥꯔꯦ ꯄꯨꯟꯅ
ꯎꯝ ꯌꯨꯝ ꯄꯥꯟꯗꯧꯁꯨ ꯀꯨꯏꯗ꯭ꯔꯕꯗꯤꯗ
ꯍꯨꯗꯕ ꯆꯤꯡꯕ ꯌꯥ
ꯎꯝ ꯀꯨꯣꯏꯗ꯭ꯔꯦ
ꯀꯔꯝ ꯀ
ꯊꯥꯔꯇꯤ ꯐꯥꯏꯚ
ꯎꯝ ꯔꯍꯨꯜꯒꯤ ꯂꯅ꯭ꯔꯣ
ꯇꯨ ꯊꯥꯎꯖꯟ ꯊꯥꯔꯇꯤ ꯐꯥꯏꯚ
ꯑ
ꯅ ꯌ ꯃꯥꯒꯤꯜꯣ ꯍꯣꯡꯕ ꯌꯥꯎꯒꯗ꯭ꯔꯣ
ꯎꯝ
ꯍꯩꯖꯤꯡꯄꯣꯠꯇꯪ ꯂꯥꯛꯑ ꯇꯣꯞꯄꯤꯗꯨꯗꯤ ꯇꯧꯕꯗꯤ ꯇꯜꯂꯤꯍꯦ ꯑꯩꯗꯤ
ꯑ ꯂꯨꯍꯣꯡꯕꯩ ꯀꯩꯀꯩ ꯌꯥꯎ ꯍꯥꯏꯅꯣ
ꯂꯨꯍꯣꯡꯕ ꯊꯤꯟꯕꯒ ꯌꯥꯎꯔꯒ ꯑꯥꯗ ꯗꯥꯟꯒ ꯊꯥꯗꯔꯒ ꯍꯟꯗꯧꯅꯦ
ꯍ ꯀ
ꯑꯩ ꯂꯨꯍꯣꯡꯍꯜꯂꯒ ꯅꯪ ꯂꯨꯍꯣꯡꯕ ꯌꯥꯎꯗ꯭ꯔꯗꯤ ꯎꯝ ꯀꯩꯁꯨ ꯀꯥꯏꯗꯦ ꯀꯩꯁꯨ ꯀꯥꯏꯗꯦ ꯀꯨꯟ ꯊꯥꯗꯔꯁꯨ
ꯅꯠꯇꯒ ꯁꯣꯄꯤꯡꯗ ꯆꯥꯛꯕ ꯀꯄꯝꯕ ꯎ ꯇꯤ ꯄꯥꯤꯗꯅ
ꯎꯝ ꯅꯨꯡꯉꯥꯏꯔꯣ ꯅꯨꯡꯉꯥꯏꯔꯣ ꯍꯥꯏꯔꯣ
ꯑꯩꯒꯤꯗꯣ ꯃꯣꯏꯅ ꯁꯨꯃꯥꯢꯅ ꯑꯩꯁꯦ ꯑꯩꯁꯦ ꯂꯥꯏꯔꯤꯛ ꯄꯥꯔꯝꯕꯅꯦ ꯅꯨꯡꯗꯤꯟꯁꯦ
ꯏꯁꯀ꯭ꯔꯤꯟ ꯁꯣꯠ ꯑꯝꯇ ꯊꯥꯔꯛꯑꯗꯤ ꯐꯗꯧꯅꯤ ꯅꯪꯒꯤꯁꯦ
ꯃꯣꯏꯅ ꯊꯥꯗꯣꯛꯀꯅꯣ ꯍꯥꯏ ꯃꯤꯗ
ꯅꯋꯥ ꯂꯧꯗꯦ ꯍꯥꯏꯖꯜꯂꯤ ꯑꯣꯏꯔꯝꯅꯤ ꯑꯩꯉꯣꯟꯗ
ꯍꯦ ꯍꯥꯢꯗꯤ ꯍꯥꯏꯔꯛꯑꯦ ꯎꯝ ꯄꯔꯁꯣꯅꯦꯟ ꯑꯣꯕ ꯅꯝꯕꯔꯅꯤ ꯍꯥꯏꯗꯤ ꯑꯣꯐꯤꯁꯦꯜ ꯑꯣꯏꯕ ꯅꯝꯕꯔ ꯅꯠꯇꯦꯕ ꯃꯥ ꯍꯥꯏꯁꯦ ꯍꯥꯏ ꯍꯥꯏꯅ ꯍꯥꯏꯔꯦꯀꯣ ꯍꯥꯏ ꯍꯥꯏꯔꯒ ꯀꯥꯢꯟꯂꯤ ꯀꯝꯄ꯭ꯂꯤꯠ ꯌꯣꯔ ꯊꯥꯔꯇꯤ ꯇꯥꯛꯁ ꯐꯣꯔ ꯀꯥꯔꯔꯥ ꯃꯅꯤꯄꯨꯔ ꯀꯣꯜ ꯄ꯭ꯔꯣ ꯄ꯭ꯔꯣꯖꯦꯛ ꯍꯥꯏꯅ ꯍꯥꯏꯔꯦ
ꯎꯝ ꯑꯩꯉꯣꯟꯗꯗꯤ ꯍꯥꯏꯔꯛꯇꯦꯌꯦ ꯑꯩꯁꯨ ꯇꯥꯛꯁ ꯊꯥꯔꯇꯤ ꯁꯨꯗ꯭ꯔꯤꯗꯅ
ꯍꯥꯥ
ꯑꯩ ꯊꯥꯔꯇꯤ ꯁꯨꯗ꯭ꯔꯤꯕ ꯇꯥꯛꯁꯇꯣ ꯑꯗꯣ ꯑꯩꯉꯣꯟꯗꯗꯤ ꯍꯥꯏꯔꯛꯇꯦꯕ
ꯈꯪꯗꯦ ꯑꯗꯣ ꯊꯥꯔꯇꯤ ꯇꯦꯛꯁ ꯀꯝꯄ꯭ꯂꯤꯠ ꯇꯧꯅ ꯍꯥꯏꯔꯛꯑꯦ
ꯎꯝ ꯍꯣ ꯑꯗꯨ ꯑꯣꯏꯁꯨ ꯇꯧꯁꯜꯂꯁꯤ ꯁꯨꯁꯜꯂꯁꯤ
ꯂꯥꯁ ꯗꯦꯠꯁꯦ ꯗꯦꯠ ꯑꯦꯠꯇꯤꯟꯅꯦ ꯍꯥꯏꯕꯅꯤꯅꯦ
ꯏꯃꯥꯏ ꯄꯦꯝꯃ ꯂꯥꯁ ꯗꯦꯠꯀ ꯊꯥꯖꯜꯂꯛꯏꯕ
ꯍꯣꯏ ꯐꯣꯔꯝ ꯐꯤꯜ ꯑꯞ ꯇꯧꯕꯩ ꯇꯥꯢꯞꯇꯅꯤ
ꯑ ꯍꯥ ꯍꯥ ꯑꯩꯒꯤꯁꯨ ꯊꯥꯔꯇꯤ ꯁꯨꯗꯣꯛꯑꯁꯦ ꯑꯗꯨꯗꯤ ꯍꯌꯦꯡꯒꯨꯝꯕ
ꯉꯁꯤ ꯇ꯭ꯋꯦꯟꯇꯤ ꯁꯨꯍꯜꯂꯁꯤꯔꯥ
ꯎꯝ ꯅꯪꯒꯤꯗꯨꯗꯤ ꯁꯨꯍꯜꯂꯁꯦ ꯉꯁꯤ ꯑꯩꯒꯤ ꯇ꯭ꯋꯦꯟꯇꯤ ꯐꯥꯏꯚ ꯁꯨꯔꯦꯕ
ꯑꯩ ꯑꯩ ꯉꯁꯤꯗꯤ ꯉꯁꯤ ꯉꯁꯤ ꯉꯁꯤꯗꯤ ꯇꯦꯟ ꯁꯨꯗꯣꯏꯅꯦꯕ ꯅꯥꯏꯟ ꯁꯨꯔꯦ ꯁꯤꯒ ꯇꯦꯟ ꯁꯨꯗꯣꯏꯅꯦꯕ
ꯎꯝ ꯍꯣꯏ ꯍꯣꯏ ꯁꯣꯏꯍꯂ
ꯀꯩ ꯍꯥꯏꯅꯣ
ꯇ꯭ꯋꯦꯟꯇꯤ ꯁꯨꯍꯜꯂꯁꯦ ꯅꯪꯒꯤ ꯉꯁꯤ
ꯎꯝ
ꯑꯗꯨꯒ ꯑꯩꯒꯤꯗꯅ ꯍꯌꯦꯡ ꯊꯥꯔꯇꯤ ꯁꯣꯍꯜꯂꯁꯦ
ꯌꯥꯏ ꯌꯥꯏ ꯀꯩꯁꯨ ꯀꯥꯏꯗꯦ
ꯎꯝ ꯑꯗꯨꯃꯥꯏꯟ ꯇꯧꯔꯁꯤ
ꯑꯗꯨꯗꯤ ꯑꯩꯅ ꯅꯉꯣꯏ ꯁꯥꯟꯕꯤꯁꯦ ꯄꯨꯡ ꯄꯨꯡ ꯑꯅꯤꯃꯨꯛ ꯑꯅꯤ ꯐꯥꯔꯣꯏ
ꯎꯝ ꯑꯅꯤꯗꯤ ꯐꯥꯔꯔꯣꯏ
ꯎꯝ
ꯃꯃꯥ ꯑꯁ ꯀꯥꯡ ꯌꯥꯝ ꯄꯥꯏꯔꯛꯑꯦ ꯑꯩꯁꯦ ꯑꯥꯏꯔꯟ ꯇꯧꯔꯨꯔꯤꯕꯅꯤ ꯇꯣꯝꯕꯤꯒꯤ ꯐꯨꯔꯤꯠ ꯐꯤꯔꯣꯜ ꯈꯔ ꯅꯪꯖꯗ꯭ꯔꯦ ꯑꯣꯐꯤꯁ ꯆꯠꯄꯅꯤꯅ ꯃꯥꯗꯤ
ꯎꯝ ꯇꯔꯦꯡꯒꯦꯦꯟ꯭ꯔ ꯍꯥꯏꯨ ꯇꯔꯦꯡꯒꯦꯔ ꯎꯝ ꯍꯥꯟꯅ ꯁꯦꯝꯕ ꯂꯣꯢꯔꯥ ꯄꯣꯠꯇꯨꯗꯥ
ꯅꯪ ꯋꯥꯀꯤꯡ ꯆꯠꯇ꯭ꯔꯕꯣ
ꯍꯨꯔꯥꯟꯈꯔꯦ
ꯎꯝ
ꯇꯣꯝꯕꯤ ꯀꯥꯡ ꯃꯤꯗꯥꯛꯇꯣ ꯑꯝ ꯊꯥꯔꯛꯑꯣ
ꯑꯗꯨ ꯋꯥꯔꯤꯗꯣ ꯅꯪ ꯈꯪꯗ꯭ꯔꯤꯕꯣ
ꯎꯝ ꯈꯪ ꯈꯪꯗ꯭ꯔꯤꯌꯦ ꯑꯗꯨꯅ ꯍꯨꯔꯥꯟꯦꯒꯦꯇꯪ ꯍꯥꯏ ꯑꯀꯨꯞꯄ ꯃꯔꯣꯜ ꯑꯩꯈꯣꯗ ꯀꯩꯝ ꯍꯥꯏꯗꯤꯌꯦ
ꯂ‌ꯦꯔꯤꯞ ꯀ‌ꯦꯝꯗꯩꯅ‌ꯦꯅ‌ꯦ ꯃꯤ ꯈꯔꯥꯂꯥꯛꯑꯝꯃ‌ꯦ ꯅꯨꯄꯤ ꯈꯔꯥ
ꯎꯝ ꯎꯝ ꯃꯣꯏ ꯌꯣꯟꯒꯦ ꯍꯥꯏꯔꯕ ꯀꯩꯅꯣꯕ ꯃꯣꯏꯗꯣ
ꯇꯜꯂꯤ ꯄꯥꯝꯃꯗꯤ ꯁꯦꯡꯅ ꯍꯥꯏꯔ ꯑꯗꯨꯝ ꯄꯤ ꯌꯥꯕ ꯄꯣꯠꯅꯤ ꯑꯗꯨꯗꯤ
ꯎꯝ ꯃꯥꯥꯟ ꯃꯣꯏ ꯂꯩꯖ
ꯑꯇꯣꯞꯄ ꯑꯇꯣꯞꯄ ꯑꯩꯒꯤ ꯑꯨꯞꯅꯗꯕ ꯂꯩꯌꯦꯕ ꯑꯗꯨꯝ ꯐꯕꯥ
ꯎꯝ ꯎꯝ
ꯑꯃꯣꯅꯦꯛ ꯀꯨꯝꯅ ꯇꯣꯛꯈꯤꯕ ꯈꯨꯝ ꯂꯩꯕ ꯑꯗꯨꯝ ꯍꯟꯇ‌ꯦ ꯍꯜꯂꯤ
ꯎꯝ ꯇꯝꯃꯛꯇꯕ ꯈ‌ꫭꯠꯇꯕ
ꯎꯝ ꯍꯥꯏꯗꯤ ꯂꯩ ꯂꯩ ꯎꯅꯤꯡꯉꯥꯏ ꯂꯩꯇꯕ ꯃꯤꯗꯤ ꯑꯩꯅ ꯄꯥꯝꯃꯤ ꯄꯥꯝꯃꯤꯁꯨ ꯌꯥꯏꯅ
ꯎꯝ
ꯑꯗꯨ ꯑꯗꯨꯝꯕ ꯄꯤꯕꯤꯕ ꯌꯥꯏꯕ ꯂꯩꯗꯣ ꯉꯔꯥꯡꯁꯨ ꯃꯨꯛ ꯆꯨꯝ ꯒꯦꯠꯁꯤꯗ ꯃꯣꯏ ꯃꯌꯥꯝ ꯆꯪꯁꯤꯜꯂꯒ ꯉꯪꯅꯩ ꯎꯪ ꯎꯪ
ꯎꯝ ꯏꯅꯥꯛꯈꯨꯟꯕ ꯒ꯭ꯌꯥꯟꯆꯥꯡꯒꯤ ꯐꯨꯔꯤꯠ ꯐꯤꯔꯣꯟꯗꯣ ꯍꯨꯔꯥꯟꯕ꯭ꯔꯥꯕ
ꯃꯤꯡ ꯄꯜꯂꯛꯀꯅꯨ ꯃꯤꯡ ꯄꯜꯂꯛꯀꯅꯨ ꯑꯩ ꯃꯃꯤꯡ ꯈꯪꯗ꯭ꯔꫭ ꯅꯪ
ꯇꯥ ꯃꯪꯒꯤ
ꯈꯪꯗ‌ꯦ ꯈꯪꯂ‌ꯦ
ꯍꯦꯛꯇ ꯄꯤꯁ ꯁꯥꯟꯅꯔꯁꯦ ꯁꯤꯗꯤ ꯑꯣꯏꯁꯦ
ꯊꯥꯗꯔꯣ ꯊꯥꯗꯔꯣ ꯀꯥꯡ ꯆꯤꯛꯑꯦꯕ ꯅꯨꯡꯗꯥꯡꯗꯣ ꯁꯧꯒ꯭ꯔꯤ ꯊꯣꯡꯁꯦꯅ ꯍꯥꯏꯈ꯭ꯔꯕꯅꯦ ꯉꯁꯥꯏ ꯑꯌꯨꯛꯇꯣ ꯊꯥꯎ ꯊꯨꯝ ꯌꯥꯝ ꯆꯥꯝꯃꯟꯈ꯭ꯔꯦ꯫
ꯎꯝ꯫ ꯅꯍꯥꯟꯗꯣ ꯀꯣꯜꯗꯣ ꯃꯔꯤꯔꯛ ꯇꯧꯔ ꯃꯇꯨꯡꯗ ꯃꯉꯥꯃꯛ ꯇꯧꯕꯗ ꯏꯔꯔ ꯍꯥꯏꯅ ꯊ ꯍꯥꯏ ꯑꯗꯨꯗꯣ꯫ ꯃꯃꯥꯅ ꯁꯨꯕꯤꯔꯛꯑꯣ꯫
ꯎꯝ꯫ ꯃꯥꯅꯦ꯫
ꯃꯁꯤ ꯁꯤꯁꯨ ꯊꯥꯗꯣꯢꯔ ꯈꯡꯗꯦ꯫
ꯅꯨꯡꯁꯤ ꯊꯥꯕ꯭ꯔꯦꯉꯛꯁꯤ ꯌꯦꯡꯉꯁꯤ꯫ ꯎꯕꯗ ꯈꯔ ꯌꯥꯝ ꯁꯥꯟꯅꯔꯀꯦ ꯑꯩꯁꯨ
ꯋꯥꯔꯤ ꯁꯥꯟꯅꯗ꯭ꯔꫭ
ꯎꯝ
ꯈꫭꯏꯍꯨꯝ ꯁꯥꯟꯅꯕ ꯌꯥꯕꯑꫭꯏꯗꯤ ꯐꯗꯧꯕꯅꯤ ꯄꯨꯟꯅ ꯋꯥꯔꯤ ꯅꯨꯡꯉꯥꯏ ꯅꯨꯡꯉꯥꯏ ꯊꯣꯛꯀꯗꯕꯅꯤ ꯃꯤꯋꯥ ꯂꫭꯏꯅ ꯉꯥꯡꯅꯕꯅꯤ
ꯑꯗꯨꯨꯅꯦꯅ ꯉꯔꯥꯡ ꯃꯥꯇ ꯍꯥꯟꯅ ꯑꯦꯛꯖꯥꯝ ꯂꯥꯛꯄ ꯐꯖꯩꯕ ꯎꯝ
ꯎꯝ꯫
ꯎꯕ ꯀꯥꯟ ꯅꯥꯟꯊꯣꯛꯑꯦ ꯑꯗꯨ ꯃꯁꯥꯁꯨ ꯅꯥꯍꯜꯂꯦꯕ ꯅꯍꯥꯟ꯫ ꯕ꯭ꯂꯦꯛ ꯁꯨꯠ ꯕ꯭ꯂꯦꯛꯀꯤ ꯐꯨꯔꯤꯠ ꯑꯃꯒ ꯈꯣꯡꯒ꯭ꯔꯥꯎ ꯐꯖꯕ ꯑꯃ ꯁꯦꯠꯂꯦꯕ ꯕ꯭ꯂꯦꯛꯇꯣ ꯄꯛꯑꯦꯕ ꯃꯣꯟꯗ ꯌꯝ꯫ ꯐꯨꯔꯤꯠꯇꯣ ꯃꯁꯥꯝꯊꯤ ꯅꯥꯜꯂꯦꯕ ꯊꯥꯎꯒ ꯇꯩꯔ ꯂꯥꯛꯄꯗꯨꯗꯤ ꯃꯀꯣꯛ ꯆꯥꯎꯕꯁꯨ ꯆꯥꯎꯔꯛꯇꯦꯕ꯫
ꯀꯩꯅꯣ ꯇꯧꯕꯗ ꯂꯦꯟꯈꯤꯕ ꯐꯨꯔꯤꯠꯇꯨꯅꯤ꯫
ꯎꯝ ꯎꯝ ꯑꯗꯨ ꯐꯖꯩꯑꯕ ꯌꯥꯝꯅ ꯃꯑꯣꯟꯗ ꯄꯥꯛꯑꯦꯕ꯫ ꯅꯪ ꯑꯗꯨ ꯂꯤꯠꯂꯒ ꯍꯥꯏꯌꯨ ꯅꯪꯅ ꯍꯥꯏꯅꯤꯡꯉꯤ ꯅꯨꯄꯤꯗꯣ ꯁꯣꯏ ꯌꯥꯔꯛꯀꯅꯤꯅ ꯍꯥꯏꯕ ꯂꯛꯅꯕ ꯉꯔꯥꯡꯁꯨ ꯂꯛ꯫
ꯍ ꯀ ꯃꯥ꯫
ꯎꯝ ꯏꯁꯁꯅꯪꯁꯨ ꯌꯥꯏꯑꯦꯒ ꯇꯧꯔꯒ ꯅꯪ ꯇꯧꯔꯒꯦ꯫ ꯑꯩꯅ ꯕꯤꯅꯣꯗꯤꯅꯤꯒꯤꯗꯣ ꯑꯗꯨꯝ ꯂꯧꯔꯁꯤꯅ ꯍꯥꯏꯕ ꯕꯤꯅꯣꯗꯤꯅꯤ ꯂꯥꯏꯐ ꯑꯦꯟ ꯋꯥꯛꯇꯣ꯫ ꯊꯣꯏꯕꯤꯗꯦꯕꯤꯒ ꯕꯤꯅꯣꯗꯤꯅꯤꯒ ꯑꯅꯤ ꯃꯅꯨꯡꯗ ꯑꯃ ꯈꯟꯗꯣꯏꯅꯦꯕ꯫ ꯑꯩ ꯕꯤꯅꯣꯗꯤꯅꯤꯗꯣ ꯄꯥꯝꯃꯦꯕ꯫
ꯍꯣ
ꯑ ꯀꯩꯅꯣ ꯂꯥꯏꯐ ꯑꯦꯟ ꯋꯥꯛ ꯁꯦꯂꯦꯕꯁ ꯃꯥꯁꯇꯔꯒꯤ꯫
ꯅꯕꯥꯅꯤ ꯃꯅꯨꯡꯗ ꯑꯃꯃꯝ ꯂꯧꯅ ꯌꯥꯔꯦ ꯑꯗꯨꯗꯤ꯫
ꯑꯗꯣ ꯃꯥꯅ ꯄꯥꯝꯃꯤꯁꯤꯅ ꯄꯨꯟꯅ ꯂꯧꯕꯗꯨꯅꯦꯕ ꯑꯩꯅ ꯂꯧꯕꯁꯤꯅꯦꯕ ꯃꯥ ꯂꯧꯗꯣꯏꯁꯦ꯫ ꯑꯩꯅ ꯄꯥꯝꯖꯕ ꯅ ꯑꯃꯨꯛ꯫ ꯑꯃꯃꯝ ꯂꯧꯅꯔꯗꯤ ꯑꯅꯤꯗꯣ ꯅꯣꯂꯦꯖꯇꯣ ꯁꯤꯌꯔ ꯇꯧꯅ ꯌꯥꯏꯗꯅ꯫ ꯃꯑꯣꯟꯗ ꯑꯗꯨꯒꯨꯝꯕ ꯂꯩꯇꯦ ꯃꯥꯗꯤ ꯑꯩꯑꯣꯟꯗꯩ ꯂꯣꯏ ꯍꯌꯦꯡ ꯁꯤꯟꯗꯣꯏꯅꯤꯅ꯫ ꯗꯥꯏꯃꯟ ꯏꯁꯤꯡꯁꯤꯈꯤꯗ ꯀꯟꯕꯤꯔꯛꯑꯣ꯫ ꯁꯤ ꯈꯪꯅꯤ꯫ ꯅꯪꯒꯤ ꯐꯨꯔꯤꯠ ꯅꯠꯇ꯭ꯔꯣ ꯑꯩꯅ ꯑꯥꯏꯔꯟ ꯇꯧꯕ꯫ ꯄꯤꯔꯤꯁꯦ ꯌꯦꯟꯗꯣ ꯀꯤꯂꯣ ꯑꯍꯨꯝ ꯀ꯫ ꯒ꯭ꯔꯥꯝ ꯀꯌꯥꯝ ꯇꯔꯦꯠ ꯍꯥꯎ ꯆꯥꯇ꯭ꯔꯦꯠ ꯍꯥꯢꯕꯔ ꯀꯩꯅꯣꯝ ꯇꯥꯏꯦ ꯍꯥꯏꯕꯅꯦ꯫ ꯑꯗꯨ ꯁꯦꯝꯕꯒ ꯀꯩꯒ ꯁꯦꯝꯕꯒ ꯀꯩꯒ ꯀꯦꯖꯤ ꯃꯈꯥꯏꯃꯨꯛ ꯆꯠꯂꯝꯕꯅꯤ ꯃꯥ ꯍꯥꯏꯕ꯫ ꯑꯗꯨ ꯍꯣꯏ ꯍꯥ꯫ ꯅꯠꯇꯦ ꯃꯕꯨꯛꯇꯣ ꯈꯔ ꯆꯥꯎꯋꯦ ꯍꯥꯏꯌꯦꯕꯀꯣ꯫ ꯃꯥꯅ ꯍꯥꯏꯕꯗ ꯃꯕꯨꯛꯇꯣ ꯈꯔ ꯆꯥꯎꯋꯦ ꯍꯥꯏꯌꯦꯕ ꯑꯗꯨꯗꯨꯒꯤ ꯃꯕꯨꯛꯇꯨꯗ꯫ ꯐꯅꯌꯥꯝ ꯆꯠꯂꯝꯗꯧ ꯃꯥꯜꯂꯦꯅ ꯍꯥꯏꯕ꯫ ꯑꯗꯨꯒ ꯃꯉꯛ ꯀꯩꯀꯁꯨ ꯑꯝꯇ ꯍꯥꯄꯛꯇꯦ ꯑꯩꯅ ꯍꯥꯄꯛꯀꯅꯣꯅ ꯃꯀꯨ ꯀꯩꯀꯥꯁꯨ ꯑꯝꯇ ꯍꯥꯄꯛꯇꯦ꯫ ꯃꯔꯨꯒꯨꯝꯕ ꯃꯔꯨꯒ ꯃꯔꯨꯒ ꯃꯇꯣꯒ ꯇꯥꯏꯅꯕꯗꯣ ꯑꯗꯨꯒꯨꯝꯕ ꯈꯔ ꯍꯥꯞꯄꯛꯑꯦꯕ꯫ ꯃꯉꯛ ꯅꯨꯡ ꯂꯣꯏ ꯂꯧꯊꯣꯛꯍꯧꯋꯦ꯫ ꯑꯗꯣ ꯑꯩꯉꯣꯟꯗ ꯄꯤꯔꯛꯏꯗꯣ ꯀꯤꯂꯣ ꯑꯍꯨꯝ ꯐꯗ꯭ꯔꯁꯨ꯫ ꯆꯥꯝꯃꯉꯥꯏꯦ ꯒ꯭ꯔꯥꯝ ꯆꯥꯝꯃ ꯃꯉꯥꯏꯔꯦ ꯍꯥꯏꯕ ꯃꯥꯅ ꯐꯥꯔꯣꯏꯅꯥ ꯐꯥ꯫ ꯃꯥ ꯇꯧꯗꯣ ꯌꯦꯟꯗꯣ ꯊꯣꯡꯉꯦ ꯑꯗꯨꯒ ꯏꯁꯇꯦꯐꯦꯟ ꯒꯤꯁꯨ ꯄꯤꯔꯦ ꯃꯥꯏꯁꯨ ꯄꯤꯔꯦ ꯈꯦꯆꯤꯁꯨ ꯑꯁ ꯐꯖꯅ ꯍꯧꯊꯈ꯭ꯔꯦ
ꯀꯌꯥ ꯀꯐꯨꯃ
ꯀꯣꯔꯐꯨ ꯅꯠꯇꯦ ꯀꯨꯀꯔ ꯑꯆꯧꯕ ꯑꯅꯤ ꯍꯧꯔꯅꯤꯅꯦ ꯗꯥ ꯒꯥꯟꯙꯤꯁꯨ ꯄꯤꯔꯦ ꯌꯦ ꯀꯩ ꯄꯨꯟꯅ ꯎꯇꯤ ꯑꯃꯁꯨ ꯊꯣꯡꯉꯦ ꯄꯀꯧꯔꯥ ꯍꯧꯋꯦ ꯐꯣꯔꯁꯥ ꯆꯠꯂꯦ
ꯑꯩ ꯀꯩꯅꯣꯝ ꯍꯥꯏꯒꯦ
ꯅꯪ ꯉꯍꯟꯒꯩ
ꯅꯚ ꯍꯥꯎꯗ ꯍꯥꯎꯗꯕ꯫
ꯎꯝ꯫ ꯑꯥꯏꯔꯟꯁꯦ ꯂꯣꯏꯔꯦ ꯗꯥꯏꯃꯟ꯫
ꯅꯣꯏꯒꯤ ꯅꯣꯏꯕꯨꯨꯒꯤꯄꯤꯗ꯭ꯔꯣ꯫
ꯀꯅꯥꯒꯤ꯫
ꯕ꯭ꯔꯣ ꯌꯦ ꯂꯣꯏꯔꯨꯠꯇ꯭ꯔꯣ꯫
ꯌꯦꯟ ꯂꯩꯕ ꯂꯣꯏꯔ ꯍꯧꯂꯣ
ꯎꯝ
ꯄꯤꯔꯅꯦ
ꯀꯄꯤ
ꯃꯅ ꯃꯌꯥꯝ ꯕꯤꯔꯤꯅꯦ
ꯎꯝ ꯌꯥꯝꯁꯨ ꯌꯥꯝ ꯌꯥꯝꯕꯤ ꯃꯥ ꯂꯧ ꯂꯥꯛꯄ꯭ꯔꯣ ꯊꯣꯉꯥꯟꯗꯥꯅ
ꯑꯥ ꯂꯧ ꯂꯥꯛꯑꯦ ꯑꯩ ꯇꯣꯝꯕꯤ ꯊꯕꯛꯇꯨꯁꯨ ꯑꯌꯨꯛ ꯇꯥꯥꯢꯌꯦꯕ ꯉꯁꯤꯗꯣ
ꯎꯝ
ꯑꯗꯨꯒꯤ ꯑꯩꯅ ꯑꯁ ꯑꯗꯨꯗꯤ ꯃꯥꯏ ꯏꯁꯇꯦꯐꯦꯟꯒꯤꯗꯨ ꯄꯤꯕꯗꯣ ꯐꯔꯛ ꯇꯥꯔꯅꯤꯅ ꯇꯣꯝꯕꯤ ꯃꯅꯥꯛ
ꯍꯣꯏ ꯏꯁꯇꯦꯐꯦꯟꯅ ꯏꯁꯇꯦꯐꯦꯟꯒꯤꯁꯤꯅ ꯇꯣꯝꯕꯤꯒꯤ
ꯑꯥ ꯑꯗꯣ ꯇꯣꯝꯕꯤꯗꯤ ꯀꯩꯝ ꯍꯩꯇꯦꯕ ꯊꯣꯡ ꯊꯥꯛꯄ ꯑꯗꯨꯅ ꯑꯩꯅ ꯑꯃꯨꯛꯃꯨꯛ ꯊꯣꯛꯑꯀꯥꯟꯗ ꯌꯥꯎꯕꯤꯕ ꯃꯣꯏꯗꯤ ꯃꯃꯥ ꯃꯆꯥ ꯈꯛ ꯂꯩꯌꯦꯕ ꯃꯄꯥꯗꯣ ꯑ ꯃꯄꯥꯗꯤ ꯊꯕꯛ ꯃꯐꯝ ꯂꯩꯕꯒꯤ
ꯑꯝ
ꯑꯗꯨꯒꯤ ꯆꯥꯥꯛ ꯏꯟꯁꯥꯡ ꯑꯝꯇ ꯊꯣꯡꯗ꯭ꯔꯤ ꯑꯩꯈꯣꯏ ꯆꯥꯛ ꯏꯟꯁꯥꯡꯗꯣ ꯉꯥꯏ ꯂꯩꯔꯕ ꯑꯗꯨꯒꯤ ꯑꯩꯅ